ꯍꯜꯂꯣ
ꯀꯩꯗꯧꯔꯝꯃꯤꯅꯣ
ꯇꯨꯝꯃꯤ ꯌꯦ
ꯑꯣ ꯍꯧꯖꯤꯛꯀꯥꯟ ꯁꯤꯕꯨ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯍꯜꯂꯣ
ꯇꯥꯌꯦ ꯇꯥꯌꯦ ꯚꯥꯏ
ꯑꯣ
ꯍꯧꯖꯤꯛꯀꯥꯟꯁꯤꯕꯨ ꯀꯃꯥꯏ ꯀꯃꯥꯏ ꯇꯧꯔꯤꯒꯦ
ꯍꯧꯖꯤꯛꯀꯥꯟꯖꯦ ꯅꯣꯡ ꯀꯟꯅ ꯇꯥꯔꯤ
ꯅꯣꯡ ꯇꯥꯕ ꯍꯧꯔꯕ ꯅꯤꯅ ꯅꫭꯏ ꯌꯨꯝꯒꯤ ꯂꯧ ꯀꯩꯀꯥꯗꯤ ꯀꯃꯥꯏ ꯇꯧꯔꯤꯒꯦ
ꯂꯧ ꯍꯨꯟꯕ ꯍꯧꯈꯔꯦ ꯉꯥ ꯐꯥꯗꯕ꯭ꯔꯣ ꯅꯣꯡ ꯇꯥꯔꯕꯅꯤꯅ
ꯑꯁ ꯅꯍꯥꯟ ꯈꯔ ꯑꯩꯈꯣꯏ ꯕꯥ ꯍꫭꯏꯅ ꯅꯣꯡ ꯇꯥꯕꯒꯤ ꯂꯧꯕꯨꯛꯇ ꯍꯤꯡꯒꯣꯜꯗ ꯊꫭꯛ ꯎꯕꯗ ꯎꯀꯥꯕꯤ ꯈꯔ ꯐꯥꯌꯦꯅ ꯇꯧ ꯂꯩꯔꯝꯃꯤ
ꯎꯀꯥꯕꯤ ꯇꯥꯎꯔꯒ ꯄꯥꯏꯊꯦꯛꯑꯦ
ꯄꯥꯏꯊꯦꯛꯑꯦ ꯎꯀꯥꯕꯤ ꯇꯥꯎꯔꯒ ꯁꯧꯒ꯭ꯔꯤ ꯑꯃ ꯊꯣꯡꯉꯒ ꯅꯣꯏꯒꯤ ꯇꯨꯔꯦꯜꯗꯤ ꯀꯩꯀꯩ ꯉꯥꯒ ꯑꯝꯇ ꯐꯥꯅꯗ꯭ꯔꯕꯣ ꯍꯧꯖꯤꯛ ꯏꯁꯤꯡ ꯀꯌꯥꯝ ꯆꯥꯎꯔꯕꫭ ꯅꯠꯇ꯭ꯔꯒꯅ ꯏꯁꯤꯡ ꯀꯪꯉꯤꯕꯣ
ꯏꯁꯤꯡ ꯆꯥꯎꯔꯦ ꯉꯥ ꯐꯥꯗ꯭ꯔꯤ
ꯂꯗꯨꯔꯦꯟꯅꯦ ꯆꯥꯗ꯭ꯔꯤꯗ ꯚꯥꯏ
ꯆꯥꯛ ꯊꯣꯡꯗ꯭ꯔꯤꯕꯣ
ꯊꫭꯡꯗ꯭ꯔꯤ
ꯀꯩꯗꯧꯔꯤꯕ
ꯊꯣꯡꯉꯗꯕꯅꯤ ꯁꯨꯝ ꯈꯔ ꯉꯜꯂꯤꯅ ꯄꯣꯊꯥꯔꯝꯃꯤ ꯅꯣꯏ ꯇꯨꯔꯦꯜꯒꯤ ꯉꯥꯅꯥ ꯑꯝꯇ ꯐꯥꯗ꯭ꯔꯕ ꯅꯍꯦ
ꯉꯥꯅꯥꯟ ꯐꯥꯗ꯭ꯔꯦ ꯁꯔꯦꯡ ꯑꯣꯏꯅ ꯐꯥꯔꯦ ꯁꯔꯦꯡ ꯆꯥꯁꯤ ꯂꯥꯛꯎ ꯗꯅ
ꯁꯔꯦꯡ ꯀꯦꯖꯤ ꯀꯌꯥ ꯀꯌꯥ ꯇꯥꯕꯒ ꯐꯥꯅꯒꯦ
ꯁꯔꯦꯡ ꯀꯦꯖꯤ ꯃꯉꯥ ꯇꯔꯨꯛ ꯃꯉꯥ ꯇꯔꯨꯛꯇꯩ ꯍꯧꯔꯒ ꯀꯨꯟ ꯀꯨꯟꯊꯔꯥ ꯕꯧ ꯍꯥꯏꯌꯦ
ꯏꯁ ꯁ ꯌꯥ ꯌꯥꯝ ꯐꯥꯏꯅꯦ ꯑꯗꯨꯗꯤ ꯀꯨꯟ ꯀꯨꯟꯊ꯭ꯔꯥꯒ ꯐꯥꯔꯗꯤ
ꯎꯝ ꯌꯥꯝ ꯌꯥꯝ ꯐꯥꯏꯌꯦ
ꯁꯔꯦꯡꯁꯦ ꯃꯩꯇꯩ ꯁꯔꯦꯡ ꯑꯣꯏꯗꯣꯏꯔꯣ ꯅꯠꯇ꯭ꯔꯒꯅ ꯑꯇꯣꯞꯄ ꯑꯁꯣꯝꯗꯒꯤ ꯂꯥꯛꯄ ꯑꯣꯏꯗꯣꯏꯔꯣ
ꯁꯣꯝꯗꯒꯤ ꯂꯥꯛꯄ꯭ꯔꯥ ꯁꯔꯦꯡꯗꯤ ꯁꯥꯔꯦꯡ ꯃꯤꯇꯩ ꯁꯔꯦꯡ ꯍꯥꯏꯗꯤ ꯃꯁꯛ ꯈꯪꯗꯦ ꯍꯩ
ꯂꯩꯗꯅ ꯈꯔ ꯉꯧꯛꯇꯛ ꯇꯥꯕ ꯉꯥꯡꯇꯛ ꯇꯥꯕ ꯗꯅ ꯂꯩꯗꯅ ꯑꯁꯣꯝꯗꯩ ꯂꯥꯛꯄ ꯁꯔꯦꯡꯗꯣ ꯃꯨꯔꯒ ꯑꯈꯣꯏꯒꯤ ꯉꯧꯇꯛ ꯆꯠꯂꯤꯗꯅ ꯑꯈꯣꯏꯒꯤ ꯃꯩꯇꯩ ꯁꯔꯦꯡꯗꯤ
ꯈꯔ ꯋꯥꯎꯇꯛ ꯆꯠꯄ ꯍꯥꯏꯕꯨ ꯀꯩꯏꯅꯣ
ꯍꯥꯏꯗꯤ ꯎꯠ ꯃꯆꯨ ꯑꯣꯏ ꯀꯔꯤ ꯑꯣꯏ ꯍꯥꯏꯇꯥꯔꯦ
ꯎꯝ
ꯑꯃꯥ ꯑꯁꯣꯝ ꯀꯁꯥꯔꯒꯨꯝꯕ ꯗꯥꯝ ꯍꯥꯠꯄꯗ ꯆꯪꯉꯛꯄ꯭ ꯁꯔꯦꯡꯗꯣ ꯑꯗꯨꯗꯤ ꯃꯆꯨ ꯁꯨꯃꯥꯏ ꯇꯧꯋꯤꯗꯅ
ꯎꯝ
ꯕꯔꯥꯀꯨꯝꯕꯗꯩꯩ ꯀꯩꯀꯥꯗ ꯗꯥꯝꯗꯒꯤ ꯆꯦꯜꯂꯛꯄꯗꯤ
ꯎꯝ
ꯑꯗꯨꯒ ꯑꯩꯈꯣꯏ ꯃꯩꯇꯩ ꯁꯔꯦꯡ ꯍꯥꯏꯗꯤ ꯃꯩ ꯃꯩꯇꯩꯒꯤ ꯁꯣꯏꯜꯗ ꯃꯩꯇꯩꯒꯤ ꯏꯁꯤꯡ ꯂꯩꯍꯥꯎꯗ ꯆꯥꯎꯕ ꯁꯩꯔꯦꯡꯗꯣ
ꯎꯝ
ꯑꯗꯨꯅ ꯃꯆꯨꯁꯦ ꯈꯤꯇꯪ ꯉꯥꯡꯇꯛ ꯇꯧꯋꯦ ꯍꯥꯏꯕꯅꯦꯕ ꯑꯍꯜꯒꯤꯩꯅ ꯍꯥꯏꯕꯗꯗꯤ ꯉꯥꯡꯇꯛ ꯆꯠꯄ ꯍꯥꯏꯇꯥꯔꯦ
ꯑꯉꯥꯡꯕꯤꯗꯨꯒ ꯃꯤꯛꯁ ꯇꯧꯔꯒ ꯐꯥꯔꯛꯄꯅꯦ
ꯎꯝ ꯑꯉꯥꯡꯕꯤꯒ ꯃꯤꯛꯁ ꯇꯧꯕ ꯍꯥꯏꯁꯤ ꯀꯩꯩꯅꯣ
ꯑꯉꯥꯡꯕꯤꯒ ꯑꯉꯧꯕꯤꯒ ꯃꯤꯛꯁ ꯇꯧꯈꯤꯕ
ꯑꯣ ꯁꯔꯦꯡꯁꯦ ꯃꯍꯥꯎ ꯑꯃꯝꯇ ꯐꯖꯅ ꯆꯥꯕꯨꯗꯤ ꯆꯥꯔꯤꯕꯔꯤꯕꯣ ꯃꯍꯥꯎꯗꯤ ꯐꯖ ꯂꯧꯔ ꯆꯥꯗ꯭ꯦꯔꯤꯕ ꯑꯗꯨ ꯁꯔꯦꯡ ꯊꯣꯡꯕꯁꯦ ꯅꯣꯏ ꯀꯃꯥꯏꯅ ꯄ꯭ꯔꯣꯁꯦꯁ ꯇꯧꯒꯦ ꯅꯪꯗꯤ ꯈꯪꯕꯅꯤꯅ ꯑꯝꯇ ꯍꯥꯏꯔꯧꯗꯅ
ꯁꯔꯦꯡ ꯊꯣꯡꯕ ꯇꯥꯛꯀꯦ ꯂꯥꯛꯑꯣ ꯑꯥꯈꯣꯏꯗ
ꯑꯗꯣ ꯍꯧꯖꯤꯛ ꯈꯤꯇ ꯍꯥꯏꯔꯛꯑꯣ ꯍꯥꯏꯕ ꯅꯣꯏꯗꯁꯨ ꯂꯥꯛꯀꯦ ꯍꯧꯖꯤꯛ ꯁꯤꯗꯁꯨ ꯈꯤꯇ ꯍꯥꯏꯔꯛꯑꯣ ꯍꯥꯏꯕ
ꯅꯪꯅ ꯍꯥꯏꯍꯟꯅꯤꯡꯉꯤꯁꯦ ꯑꯩꯅ ꯑꯍꯥꯟꯕꯗ ꯊꯥꯎ ꯉꯧꯔꯣ ꯊꯥꯎ ꯁꯥꯍꯜꯂꯣ ꯃꯔꯣꯏ ꯃꯄꯥꯡꯗꯨ ꯅꯪꯅ ꯑꯔꯩꯕ ꯍꯥꯞꯆꯤꯜꯂꯣ ꯃꯥꯅꯝ ꯅꯨꯡꯁꯤ ꯍꯜꯂꯣ ꯖꯤꯔꯥ ꯍꯥꯞꯄꯨ ꯃꯔꯨ ꯃꯔꯥꯡꯗ ꯅꯪꯅ ꯄꯥꯝꯕ ꯀꯩ ꯍꯥꯞꯄꯨ ꯑꯗꯨꯕꯨ ꯐ ꯐꯖꯅꯥ ꯅꯧꯔꯣ ꯍꯅ
ꯎꯝ
ꯃꯔꯣꯏ ꯃꯄꯥꯡ ꯃꯨꯜꯂꯛꯄꯗ ꯁꯔꯦꯡꯗꯣ ꯐꯖꯅ ꯍꯥꯞꯄꯤꯔꯣ ꯍꯔꯣ ꯍꯣꯂꯣ ꯑꯗꯨꯒ ꯃꯨꯜꯂꯛꯄ ꯇꯥꯏ ꯃꯨꯜꯂꯛꯄꯒꯤ ꯃꯇꯝꯗꯨꯗ ꯏꯁꯤꯡ ꯍꯥꯞꯄꯨ ꯏꯁꯤꯡꯗꯣ ꯈꯔ ꯑꯁꯥꯕꯅ ꯌꯥꯝ ꯊꯨꯅ ꯃꯨꯜꯂꯤ ꯉꯥ ꯀꯥꯏꯒꯟꯗꯦ ꯑꯌꯪꯕ ꯍꯥꯞꯄꯒꯅ ꯈꯔ ꯀꯨꯏꯅ ꯆꯪꯉꯤ ꯑꯁꯤꯅꯤꯅ ꯍꯔꯤꯡ ꯊꯣꯡꯕ
ꯑꯗꯣ ꯑꯩꯅ ꯍꯥꯏꯅꯤꯡꯉꯤꯁꯦ ꯑꯩꯈꯣꯏꯒꯤ ꯁꯔꯦꯡ ꯊꯣꯡꯕꯗꯅꯦ ꯑꯍꯟꯈꯩꯅ ꯍꯥꯏꯅꯩꯗꯅ ꯑꯦ ꯁꯔꯦꯡ ꯊꯣꯡꯕ ꯍꯩꯇ꯭ꯔꯗꯤ ꯃꯅꯝ ꯌꯥꯝꯅ ꯀꯜꯂꯒ ꯆꯥꯕ ꯌꯥꯗꯕꯅꯤ ꯈꯣꯠꯇꯕꯅꯤ ꯍꯥꯏꯗ ꯂꯩꯗꯅ ꯑꯗꯣ ꯍꯥꯏꯅ ꯑꯗꯣ ꯑꯇꯣꯞ ꯑꯇꯣꯞꯄ ꯉꯥꯗꯗꯤ ꯊꯣꯡꯕ ꯍꯩꯇꯗꯤ ꯃꯅꯝ ꯅꯝꯕꯅꯤ ꯈꯣꯠꯄꯅꯤꯗꯤ ꯍꯥꯏꯅꯗꯦꯕ ꯑ ꯁꯔꯦꯡꯗ ꯃꯅꯝ ꯌꯥꯝ ꯀꯟꯕ ꯈꯣꯠꯄꯅꯤ ꯍꯥꯏꯅꯔꯤꯁꯦ ꯁꯤꯗꯤ ꯃ ꯍꯧꯖꯤꯛ ꯍꯥꯠꯅꯕ ꯊꯣꯡꯕꯒꯤ ꯏꯁꯇꯥꯏꯜꯗꯨꯗꯤ ꯑꯇꯩꯒ ꯃꯥꯟꯅꯁꯨ ꯃꯥꯟꯅꯔꯁꯨ ꯃꯉꯣꯟꯗ ꯈꯤꯇꯪ ꯌꯥꯝꯅ ꯇꯣꯞ ꯇꯣꯞꯄꯕꯨꯗꯤ ꯌꯥꯎꯔꯝꯅꯤꯗꯅ
ꯊꯥꯎ ꯃꯨꯟꯕꯒꯤ ꯆꯥꯡꯗ ꯍꯟꯖꯥꯡꯗꯣ ꯁꯔꯦꯡꯗ ꯅꯠꯇꯦ ꯑꯇꯣꯞꯄ ꯏꯟꯖꯥꯡꯁꯨ ꯊꯥꯎ ꯃꯨꯟꯕꯒꯤ ꯆꯥꯡ ꯈꯦꯠꯅꯔꯗꯤ ꯑꯗꯨꯝ ꯃꯅꯝ ꯅꯝꯃꯦ ꯍꯥꯎꯃꯟꯕ ꯃꯔꯣꯏ ꯉꯧꯕ ꯃꯇꯝꯗꯣ ꯍꯦꯛ ꯛꯇꯪ ꯈꯦꯠꯅꯔꯕ ꯑꯗꯨꯝ ꯃꯅꯝ ꯅꯝꯃꯦ
ꯎ ꯅꯪꯒꯤ ꯁꯔꯦꯡꯁꯦ ꯀꯌꯥꯗꯛ ꯊꯣꯡꯅ ꯆꯥꯔꯒꯦ
ꯍꯂꯣ ꯄꯥꯏꯕꯨꯀꯣ ꯑꯗꯨꯗꯤꯤ
ꯑꯩꯁ ꯀꯌꯥꯔꯛ ꯊꯣꯡꯉ ꯆꯥꯔꯒꯦ ꯍꯥꯏꯕꯅꯤ
ꯁꯔꯦꯡ ꯉꯁꯤꯒꯤꯗꯤ ꯑꯃꯨꯛꯇꯗꯤ ꯍꯦꯟꯅ ꯆꯥꯗ꯭ꯔꯤ ꯅꯪꯒ ꯏ ꯐꯂ ꯄꯔꯔꯄꯄꯗꯗꯒꯤꯦ
ꯁꯨꯝ ꯆꯥꯎꯔꯥꯛꯐꯝ ꯍꯥꯏꯔꯣ ꯍꯥꯏꯕꯅꯦ ꯄꯣꯛꯄꯗ ꯍꯥꯏ ꯍꯥꯏꯕ ꯅꯠꯇꯦ
ꯆꯥꯎꯔꯥꯛꯥꯛꯄ ꯃꯁꯤꯡ ꯊꯤꯕ ꯌꯥꯔꯣꯏꯗꯕ ꯄꯣꯠꯅꯤ ꯑꯩꯅ ꯄꯂꯛꯄꯗꯒꯤ ꯈꯉꯛꯄꯗꯒꯤ ꯍꯥꯏꯔꯛꯑꯒꯗꯤ ꯀ꯭ꯂꯥꯁ ꯇꯦꯟꯗꯒꯤ ꯍꯥꯏꯔꯛꯑꯒ ꯀ꯭ꯂꯥꯁ ꯇꯦꯟꯗꯒꯤꯗꯤ ꯊꯥ ꯑꯃꯗ ꯁꯔꯦꯡ ꯑꯃꯨꯔꯛ ꯃꯨꯔꯛ ꯌꯥꯎꯔꯦ ꯈꯜꯂꯣ ꯆꯍꯤ ꯑꯃꯗ ꯊꯥ ꯇꯔꯥꯅꯤꯊꯣꯏꯅꯤ ꯁꯔꯦꯡ ꯇꯔꯥꯅꯤꯊꯣꯏ ꯊꯥ ꯃꯔꯤ ꯑꯦ ꯇꯔꯥꯅꯤꯊꯣꯏ ꯀꯨꯟꯃꯔꯤ ꯈꯥ ꯇꯔꯨꯛ ꯅꯤꯄꯨ ꯅꯤꯄꯥꯟ
ꯎꯝ
ꯌꯥꯡꯈꯩ ꯑꯁ ꯗꯤꯦ ꯄꯕꯗ ꯊꯔ
ꯃꯊꯪ ꯅꯣꯏ ꯑꯗꯨꯝ ꯀꯔꯝ ꯀꯥꯟꯗ ꯐꯅꯕ ꯌꯥꯏ
ꯍꯧꯖꯤꯛ ꯐ ꯅꯣꯡ ꯆꯨ ꯄꯃꯤꯅ
ꯁꯔꯦꯡ ꯐꯥꯕꯁꯦ ꯇꯨꯔꯦꯜꯗ ꯀꯩꯀꯩꯗ ꯐꯥꯅꯒꯦ ꯏꯟꯗꯥ
ꯈꯣꯏ ꯗꯐꯥꯕ ꯑꯣꯏꯏ ꯂꯥꯡꯗ ꯐꯥꯕ ꯌꯥꯎꯏꯤ ꯏꯟ ꯐꯥꯕ ꯌꯥꯏ
ꯎꯝ ꯁꯔꯦꯡꯒꯤ ꯂꯥꯡꯁꯤꯗꯤ ꯂꯥꯡ ꯅꯝꯕꯔ ꯀꯌꯥꯒ ꯑꯣꯏꯅꯒꯦ
ꯂꯥꯡ ꯅꯝꯕꯔ ꯑꯩ ꯆꯞ ꯆꯥꯕ ꯈꯪꯗꯦ ꯑꯗꯨꯝ ꯈꯔ ꯆꯥꯎꯕ ꯑꯩꯈꯣꯏꯒꯤ ꯄꯨꯂꯥꯎꯕꯤꯒꯨꯝꯕ ꯊꯨꯅꯕ ꯊꯥꯛꯄꯗꯁꯨ ꯁꯔꯦꯡ ꯃꯆꯥ ꯊꯨꯕ ꯌꯥꯎꯏꯤ ꯑꯆꯧꯕ ꯊꯥꯛꯄꯗꯁꯨ ꯊꯨꯕ ꯌꯥꯎꯏꯤ ꯂꯨꯗꯁꯨ ꯆꯪꯕ ꯌꯥꯎꯏ
ꯂꯨꯗ ꯀꯦꯖꯤ ꯀꯨꯟꯊ꯭ꯔꯥ ꯇꯥꯕ ꯀꯃꯥꯏꯅ ꯆꯪꯗꯣꯏꯅꯣ
ꯂꯨ ꯍꯥꯏꯗꯤ ꯂꯨ ꯃꯆꯥ ꯅꯠꯇꯦ ꯊꯥꯛꯀꯗꯣꯏꯁꯦ ꯊꯨꯝꯗꯣꯏꯁꯦ ꯂꯨ ꯃꯆꯥ ꯅꯠꯇꯦ
ꯕ꯭ꯂꯨꯗꯣ ꯀꯌꯥꯝ ꯆꯥꯎꯏꯤ ꯈꯔ ꯗꯤꯇꯦꯜꯁ ꯑꯣꯏꯅ ꯍꯥꯏꯔꯛꯑꯣ ꯍꯥꯏꯕꯅꯦ
ꯇꯨ ꯑꯆꯣꯕ ꯇꯨꯅꯦ
ꯎꯝ
ꯑꯗꯨ ꯅꯪ ꯅꯪ ꯑꯗꯨꯝ ꯅꯪ ꯀꯩꯅꯣ ꯇꯥ ꯅꯪ ꯆꯪꯕ ꯌꯥꯅꯤ ꯂꯨ ꯃꯅꯨꯡꯗ
ꯂꯨ ꯃꯅꯨꯡꯗꯨꯗ ꯑꯩ ꯆꯪꯕ ꯌꯥꯅꯤꯕ
ꯎꯝ ꯑꯗꯨ ꯑꯗꯨꯒꯨꯝꯕ ꯂꯨꯅꯤ
ꯃꯊꯪ ꯁꯔꯤ ꯐꯥꯔꯛꯄꯗ ꯍꯥꯏꯔꯛꯇ ꯌꯥꯔꯣꯏꯍꯦ
ꯃꯊꯪ ꯊꯥꯕꯗ ꯍꯥꯏꯔꯛꯀꯅꯤ
ꯅꯪꯅ ꯅꯪꯅ ꯊꯣꯡꯕꯗꯣ ꯑꯃꯇꯪ ꯌꯦꯡ ꯇꯥꯔꯦꯅ ꯑꯗꯨꯒ ꯍꯥꯎꯇ꯭ꯔꯕ ꯅꯪꯗꯤ ꯑꯗꯨꯝ ꯂꯣꯏꯔꯦ ꯈꯪꯉꯣ
ꯍꯥꯎꯗ꯭ꯔꯒꯗꯤ ꯀꯔꯤꯗꯤ ꯎꯄꯥꯏ ꯂꯩ ꯁꯔꯦꯡꯒ ꯀꯩꯅꯣꯒ ꯇꯧꯒꯗꯧꯅꯤ ꯍꯋꯥꯏꯖꯥꯔꯒ ꯍꯦꯛꯇ ꯊꯣꯡꯖꯤꯟꯒꯗꯧꯅꯤ
ꯁꯔꯦꯡꯒ ꯍꯋꯥꯏꯖꯒꯥꯒ ꯊꯣꯡꯕ ꯀꯩꯩꯅꯣ ꯉꯥꯎꯔꯕꯣ ꯑꯩꯈꯣꯏ ꯑꯝꯇ ꯆꯥꯗ꯭ꯔꯤꯅ ꯁꯔꯦꯡꯒ ꯍꯋꯥꯏꯖꯒꯥ ꯊꯣꯡꯕ
ꯁꯔꯦꯡꯒ ꯍꯋꯥꯏꯖꯥꯔꯒ ꯊꯣꯉꯒ ꯌꯦꯡꯒꯗꯧꯅꯤ ꯀꯩꯅꯣ ꯑꯍꯥꯎꯕ ꯃꯍꯥꯎ ꯑꯃ ꯄꯨꯊꯣꯛꯀꯗꯧꯅꯤ ꯑꯩꯈꯣꯏꯒꯤꯁꯨ
ꯍꯋꯥꯏ ꯊꯔꯥꯛꯀ ꯊꯣꯡꯉꯦ ꯍꯥꯏꯕꯗꯤ
ꯍꯋꯥꯏꯖꯥꯔꯒ ꯑꯃꯨꯛ ꯊꯣꯡꯉꯒ ꯌꯦꯡꯒꯗꯧꯅꯦ ꯍꯥꯎꯕꯨ ꯍꯥꯎꯗꯤ ꯌꯥꯔꯦ
ꯅꯪꯒꯤꯗꯨꯗꯤ ꯀꯩꯅꯣꯝꯅꯤꯅ
ꯎꯝ ꯅꯪꯒꯤꯁꯦ ꯌꯥꯗ꯭ꯔꯦ ꯄꯨꯔꯥ ꯀꯩꯅꯣꯝ ꯇꯧꯔꯦ
ꯀꯩꯗꯧꯔꯕ
ꯍꯋꯥꯏꯖꯥꯔꯒ ꯊꯣꯡꯁꯦ ꯍꯥꯏꯕꯗ ꯅꯪꯅ ꯌꯥꯝ ꯅ ꯌꯦꯠꯅꯤꯡꯉꯤꯁꯤ ꯀꯔꯤꯒꯤꯅꯣ
ꯍ ꯍꯋꯥꯖꯥꯔꯒꯕꯨ ꯁꯔꯦꯡꯒꯕꯨ ꯀꯅꯥ ꯆꯥꯟꯅꯒꯦ ꯑꯉꯥꯎꯕ
ꯌꯦꯡꯁꯤꯔꯣ ꯍꯣꯏ ꯌꯦꯡ ꯇꯧꯅꯤ
ꯌꯦꯡꯕꯗ ꯑꯃꯨꯛ ꯆꯥꯟꯅꯗꯗꯅ ꯃꯧ
ꯄꯥꯈꯠꯀꯅꯨ꯫ ꯆꯥꯅꯅꯕ ꯑꯩꯅ ꯊꯣꯡꯉꯗꯣꯏꯅꯤ꯫
ꯅꯪꯕꯣ ꯍꯋꯥꯏꯖꯥꫪꯒ ꯁꯔꯦꯡꯒ ꯊꯣꯡꯕꯗꯣ ꯍꯥꯟꯅ ꯆꯥꯈ꯭ꯔꯕꯣ꯫
ꯑꯩ ꯃꯉꯥꯔꯛꯇꯤ ꯆꯥꯔꯦ꯫
ꯑꯗꯨꯗ꯫ ꯆꯨꯝꯅ ꯊꯣꯡꯉꯒ ꯍꯋꯥꯏꯖꯥꫪ꯫ ꯊꫭꯡꯕꯒ ꯀꯔꯝꯕꯅ ꯍꯦꯟꯒꯦ꯫
ꯍꯋꯥꯏꯖꯥꫪꯅ ꯍꯥꯎ ꯍꯦꯜꯂꯤ꯫
ꯎꯝ ꯁꯔꯦꯡꯗ ꯑꯩꯈꯣꯏ ꯊꯧꯕꯗ ꯕꯥꯥꯃꫭꯟꯅꯅꯦ꯫
ꯎꯝ꯫
ꯕꯇꫪꯕꯠ ꯑꯃ ꯍꯥꯞꯄꯤꯗꯅꯥ꯫
ꯎꯝ꯫
ꯑꯗꯨꯒꯤ ꯕꯇꫪꯒꯤ ꯇꯥꯏꯃꯤꯡꯁꯤꯅ ꯀꯔꯝ ꯀꯥꯟ ꯇꯥꯏꯃꯤꯡ ꯅꯠꯇ꯭ꯔ ꯊꯥꯎꯗꯝ ꯊꯥꯗꯈꯤꯗꯣꯏꯔ꯫
ꯕꯇꫪ ꯍꯥꯞꯄꯤꯗꯨ꯫ ꯑꯩ ꯈꯪꯗꯦ ꯕꯠꯇꫪꯗꯨ ꯃꯣꯏꯅ ꯆꯥꯅꯤꯡꯗꯅ ꯇꯧꯔꯤ ꯑꯅꯧꯕ ꯇꯦꯁ ꯑꯃ ꯐꯪꯅꯤꯡꯕꯒꯤ꯫ ꯍꯥꯞꯄ ꯑꯩ ꯆꯥꯗ꯭ꯔꯤ ꯑꯪꯇꯥ꯫
ꯍꯥꯞꯄꯗꯤ ꯆꯥꯗ꯭ꯔꯤꯕ꯫
ꯎꯝ꯫
ꯑꯗꯨꯅꯦ ꯑꯩꯈꯣꯏꯒꯤ ꯑꯉꯥꯡꯒꯤ ꯀꯩꯅꯣ ꯊꯧꯔꯝ ꯇꯧꯕꯗꯀꯣ꯫ ꯁꫭꯁꯇꯤ ꯇꯧꯕꯗ ꯑꫭꯏꯔꫭ꯫ ꯏꯄꯥꯟ ꯇꯧꯕꯗ ꯑꯣꯏꯔꯣ ꯕꯥꯃꯣꯟꯁꯤꯡꯗꯨꯅ ꯁꯔꯦꯡ ꯊꯣꯡꯕꯗ꯫ ꯈꯪꯉꯕ ꯑꯃꯨꯜ꯫ ꯀꯤꯕꯇꫪꯗꯣ꯫ ꯑꯗꯨ ꯂꯩꯌꯨ꯫ ꯄꯋꯥ ꯑꯃ ꯂꯩꯔꯛꯎ ꯑꯗꯨ ꯑꯃ ꯂꯩꯔꯛꯎ ꯀꯥꯏꯅ ꯑꯗꯨꯝ ꯃꯀꯛ ꯑꯍꯨꯝ ꯂꯩꯔꯨ ꯃꯔꯤ ꯂꯩꯔꯣꯅ ꯍꯥꯏꯕ ꯍꯥꯏꯇꯥꯔꯦ ꯑꯩꯅ ꯑꯗꯨ ꯑꯗꯨ ꯇꯥꯎꯖ ꯍꯩꯕ
ꯑ
ꯕꯇꯔꯁꯦ ꯀꯔꯤꯗ ꯍꯥꯞꯄꯤꯅꯣ ꯀꯔꯝꯕ ꯇꯥꯏꯃꯤꯡꯗ ꯍꯥꯞꯄꯤꯅꯣ ꯁꯦ ꯀꯣꯛꯁꯦ ꯉꯥꯎꯔꯕ
ꯑꯁꯣꯝ ꯔꯣꯝꯒꯤ ꯇꯦꯁ ꯄꯥꯝꯕꯩ ꯃꯦꯟ ꯂꯦꯟꯒꯤ ꯃꯦꯟ ꯂꯦꯟꯒꯤ ꯇꯦꯁ ꯄꯥꯝꯕꯩꯅꯦꯕ
ꯍ ꯐꯔꯦ ꯐꯔꯦ ꯑꯗꯨꯗꯤ ꯑꯩꯁꯨ ꯊꯝꯃꯒꯦ
ꯑꯣ ꯊꯃꯣ ꯊꯝ ꯎꯝ ꯎꯝꯃꯦ ꯊꯃꯦ
ꯍ ꯍꯣꯏ
ꯑꯁ